ꯇꯔꯕꯣ
ꯑꯥ ꯇꯨꯝꯗ꯭ꯔꯤꯕꯣ ꯅꯣꯏ ꯂꯩꯀꯥꯏꯕꯨꯣ ꯍꯥꯥ ꯑ
ꯀꯩꯅꯣ
ꯐꯥꯝ ꯇꯧꯅꯤ ꯃꯩꯔꯦꯟ ꯊꯥꯒꯦꯅꯦ ꯅꯪꯒꯤ ꯈꯣꯟꯖꯦꯜ ꯇꯥꯗ꯭ꯔꯤꯅꯦꯍꯦ ꯑꯩꯒꯤꯗꯤ ꯇꯥꯕ꯭ꯔꯣ
ꯅꯣꯏ ꯅꯣꯏ
ꯃꯩꯔꯟ ꯊꯥꯒꯦꯕ ꯃꯩꯔꯟ ꯇꯣꯔꯕꯣ ꯀ ꯑ
ꯍꯥ
ꯑ
ꯏꯅꯥ ꯏꯅꯥ ꯈꯨꯜꯂꯤꯅꯤ ꯏꯅꯥ ꯈꯨꯜꯂꯤꯅꯤꯅ
ꯑꯁ ꯏꯗꯤ ꯑꯗꯨꯝ ꯏꯅꯥꯛ ꯈꯨꯜꯂꯒ ꯂꯩꯔꯦ ꯀꯩꯅꯣ
ꯑꯗꯨ ꯅꯪ ꯊꯥꯗꯤ ꯊꯥꯕ ꯍꯩꯕ꯭ꯔꯕ
ꯑꯁ ꯑꯩ ꯐꯥꯔꯝꯒꯤ ꯅꯍꯥꯟ ꯆꯍꯤ ꯃꯉꯥ ꯐꯥꯝ ꯑꯦꯁ
ꯅꯤꯌꯣꯝ ꯅꯤꯌꯣꯝ ꯈꯪꯈ꯭ꯔꯕ ꯅꯪꯁꯦ ꯅꯤꯌꯣꯝꯒ ꯌꯥꯝ ꯍꯩꯕ꯭ꯔꯕ